ꯑꯣ
ꯑꯥꯏ ꯅꯪ ꯗꯥꯎ ꯌꯥ
ꯗꯥꯎ ꯌꯥꯕꯒꯤ ꯑꯣꯏꯔꯝꯅꯤꯅ ꯍꯨꯝ ꯅꯪꯁꯨ ꯑꯗꯨ ꯍꯥꯏꯗ꯭ꯔꯁꯨ ꯌꯥꯏ ꯀꯔꯤ
ꯁꯥ ꯁꯥꯎ ꯌꯥꯗꯦ
ꯁꯥꯎ ꯌꯥꯗꯦꯀꯣ ꯑꯩꯁꯨ ꯍꯣꯠꯅꯕ ꯌꯥꯕꯗꯤ ꯍꯣꯠꯅꯕꯅꯦ ꯑꯗꯣ ꯗꯥꯎ ꯌꯥꯗꯕꯁꯦ ꯑꯩ ꯅꯠꯇꯦ ꯅꯪꯅꯦ
ꯑꯦ ꯑꯩꯉꯣꯟꯗ ꯇꯥꯢꯅꯔꯦꯅꯦ
ꯎꯄꯥꯏ ꯂꯩꯇꯦ ꯑꯩ ꯍꯌꯦꯡ ꯍꯦꯟꯅ ꯍꯣꯠꯅꯒꯦ ꯑꯗꯨꯒ ꯌꯥꯕ꯭ꯔꯥ ꯌꯦꯡꯁꯦ
ꯑꯥ ꯀꯩꯁꯨ ꯀꯥꯏꯗꯦ ꯍꯣꯔꯦꯟꯁꯨ ꯍꯣꯠꯅꯔꯣ ꯍꯣꯔꯦꯟꯁꯨ ꯃꯇꯝ ꯂꯩꯑꯦꯁꯤꯗꯤ ꯑꯗꯣ ꯉꯁꯥꯏ ꯋꯥꯔꯤꯗꯣ ꯀꯩ ꯀꯩ ꯐꯥꯎ ꯌꯧꯈ꯭ꯔꯒꯦꯅꯦ
ꯑꯗꯣ ꯑꯩꯁꯦ ꯑꯩꯁꯦ ꯀꯌꯥ ꯄꯥꯝꯗꯦ ꯍꯥꯏꯕ ꯅꯪꯅ ꯅꯪꯅ ꯄꯥꯝꯕꯁꯤꯡꯗꯣ
ꯑꯠꯁꯥ ꯑꯗꯨ ꯑꯗꯨꯝ ꯑꯗꯨ ꯃꯈꯥꯗꯗꯤ
ꯍꯩꯁꯦ ꯍꯥꯏꯕꯗꯤ ꯅꯣꯏꯅꯕꯨꯗꯤ ꯄꯥꯝꯖꯔꯒ ꯇꯝꯃꯒ ꯑꯗꯨꯝ ꯍꯩꯇꯕ ꯖꯒꯥꯗꯁꯨ ꯍꯩꯅꯤꯡꯉꯥꯏ ꯅꯣꯏꯗꯤ ꯍꯣꯠꯅꯔꯦꯗꯅ ꯑꯗꯣ ꯑꯈꯣꯏꯗꯤ ꯑꯩꯈꯣꯏꯒꯤ ꯑꯩꯈꯣꯏꯒꯤ ꯏꯃꯥꯡꯗ ꯃꯤꯅ ꯐꯝꯃꯒ ꯁꯤꯒꯨꯝꯕ ꯏꯟꯁꯇ꯭ꯔꯨꯃꯦꯟ ꯄꯥꯏꯔꯁꯨ ꯅꯥꯆꯨꯡꯕꯤꯗꯦꯕ ꯑꯈꯣꯏꯗꯤ ꯑꯣ ꯌꯥꯝ ꯅꯨꯡꯉꯥꯏꯔꯦ ꯍꯥꯏꯔꯒ ꯈꯨꯕꯥꯛ ꯈꯨꯔꯒ ꯂꯣꯏꯁꯤꯟꯕꯤꯖꯥꯠꯇꯨꯅꯦꯕ ꯑꯈꯣꯏꯗꯤ
ꯐꯔꯦꯅꯦ ꯑꯗꯣ ꯑꯗꯣ ꯍꯦꯜꯂꯦ ꯑꯩ ꯍꯥꯏꯔꯛꯀꯦ ꯎꯝ ꯑꯁ ꯀꯩ ꯍꯥꯏ ꯉꯁꯥꯏ ꯍꯥꯏꯕꯗꯣ ꯃꯇꯝ ꯀꯩꯁꯨ ꯇꯧꯅꯤꯡꯉꯥꯏ ꯂꯩꯇꯦ ꯃꯇꯝ ꯃꯥꯡꯍꯟꯕ ꯑꯣꯏꯅ ꯕꯤ ꯑꯦꯠ ꯇꯝꯕꯅꯦ
ꯑꯣ ꯑꯣ ꯑꯣ ꯑꯣ
ꯑꯗꯣ ꯑꯩ ꯍꯥꯏꯒꯦ ꯑꯧ ꯉꯥꯏꯈꯣ ꯉꯥꯏꯈꯣ ꯑꯩ ꯍꯥꯏꯒꯦ ꯎꯝ ꯑꯗꯣ ꯃꯇꯝ ꯃꯥꯡꯍꯟꯅꯕ ꯇꯧꯔꯤꯗꯣ ꯌꯨꯝꯗ ꯂꯩꯔꯒ ꯀꯩ ꯍꯥꯏꯁꯤꯔꯥ ꯏꯝ ꯈꯔ ꯇꯐꯛ ꯇꯧꯕ ꯌꯥꯕ ꯇꯧꯔꯣ ꯑꯗꯨꯒ ꯀꯩ ꯍꯥꯏꯁꯤꯔꯥ ꯅꯨꯄꯤꯒꯤ ꯀꯩ ꯍꯥꯏꯁꯤꯔꯥ
ꯇꯥ ꯅꯨꯄꯤꯒꯤ ꯆꯠꯂꯤꯕ ꯈꯣꯡꯆꯥꯠ ꯍꯥꯏꯁꯤꯔꯥ ꯅꯠꯇ꯭ꯔꯥꯒ ꯀꯔꯤ ꯀꯔꯤꯔꯣ ꯂꯩꯗꯅ ꯑꯗꯨ ꯇꯝꯕ ꯌꯥꯗ꯭ꯔꯣ
ꯅꯪꯅ ꯍꯥꯏꯕꯗꯣ ꯌꯥꯝ ꯆꯨꯝꯃꯦꯕꯀꯣ ꯑꯗꯣ ꯁꯤꯗꯗꯤꯅꯦ ꯑꯈꯣꯏꯗꯤ ꯆꯤꯡꯗ ꯀꯥꯔꯥꯁꯨ ꯑꯩꯈꯣꯏꯗꯤ ꯂꯧ ꯁꯨꯕꯁꯨ ꯍꯩꯇꯦ ꯍꯤꯡꯒꯣꯜ ꯀꯣꯏꯕꯁꯨ ꯍꯩꯇꯦ ꯐꯤ ꯁꯥꯕꯖꯨ ꯍꯩꯇꯦ ꯒ꯭ꯌꯥꯟ ꯇꯥꯏꯀꯣ ꯑꯗꯨꯒ ꯑꯁꯤꯗ ꯂꯩꯔꯒꯅꯀꯣ ꯑꯩ ꯑꯁꯤꯗ ꯂꯩꯔꯒ ꯑꯩ ꯁꯦꯟ ꯇꯥꯟꯕ ꯌꯥꯕ ꯇꯥꯜꯂꯝꯃꯕꯅꯦ ꯇꯥꯜꯂꯦ ꯑꯗꯨ ꯑꯣꯏꯔꯁꯨ ꯅꯨꯄꯤ ꯍꯥꯏꯕꯗꯤꯅ ꯑꯩꯈꯣꯏꯗꯤ ꯍꯌꯦꯡꯋꯥꯏ ꯌꯨꯝ ꯄꯥꯟꯒꯥꯅꯤꯗꯅ ꯑꯗꯨꯗ ꯌꯨꯝ ꯄꯥꯜꯂꯒꯥ ꯑꯗꯨꯝꯕꯠ ꯑꯁ ꯑꯁꯤꯒꯨꯝꯕ ꯈꯥꯇꯪꯅꯁꯨ ꯌꯥꯗꯕ ꯃꯇꯥꯡ ꯌꯥꯎꯔꯛꯑꯦꯕ ꯍꯥꯏꯕꯗꯤ ꯍꯌꯦꯡꯋꯥꯏ ꯏꯁꯥ ꯏꯊꯟꯇꯥꯅ ꯁꯦꯟ ꯊꯣꯛꯄ ꯉꯝꯕ ꯌꯥꯕꯒꯤ ꯐꯤꯕꯝꯗꯣ ꯑꯗꯣ ꯂꯩꯁꯥꯔꯤ ꯑꯣꯏꯔꯤꯉꯩꯗ ꯁꯦꯝꯍꯧꯗ꯭ꯔꯥꯗꯤ ꯍꯌꯦꯡꯋꯥꯏ ꯑꯗꯨꯝ ꯋꯥꯒꯥꯅꯦꯕꯀꯣ ꯑꯗꯨꯅ ꯑꯍꯟꯁꯤꯡꯅꯁꯨ ꯏꯃꯨꯡ ꯁꯤꯡꯅꯁꯨ ꯑꯁꯤ ꯇꯝꯕꯅ ꯐꯒꯥꯅꯤ ꯑꯁꯤꯗꯤ ꯂꯅꯥꯏꯗꯪ ꯑꯣꯏꯔꯁꯨ ꯋꯥꯔꯦ ꯍꯥꯏꯔꯁꯨ ꯑꯣꯖꯥ ꯃꯆꯥꯗꯪ ꯑꯣꯏꯕꯁꯨ ꯉꯝꯃꯦꯗꯅ ꯁꯤ ꯑꯣꯏꯔꯗꯤ
ꯗꯨꯁꯨ ꯆꯨꯝꯃꯦ
ꯑꯗꯨꯒꯤꯗꯥꯃꯛꯇꯨꯗ ꯑꯗꯨꯝ ꯍꯥꯏꯕꯅꯤꯅ ꯑꯍꯟꯁꯤꯡꯅ ꯍꯥꯏꯕꯅꯤꯅ ꯑꯩꯁꯨ ꯌꯥꯔꯦ ꯇꯝꯃꯦ ꯑꯗꯨꯒꯥ ꯍꯧꯖꯤꯛ ꯇꯝꯃꯨꯔꯒꯥ ꯌꯥꯝ ꯅꯨꯡꯉꯥꯏꯔꯦ ꯑꯩꯅ ꯍꯦꯟꯅ ꯄꯥꯝꯃꯛꯑꯦ ꯁꯤꯁꯦ
ꯑꯁ ꯑꯁ ꯑꯁ ꯍꯧꯖꯤꯛꯁꯦ ꯎꯝ ꯈꯔ ꯇꯣꯉꯥꯟꯕꯒꯨꯝ ꯇꯧꯋꯤꯔꯥ
ꯑꯗꯨꯅꯦ ꯍꯥꯏꯁꯦ ꯑꯗꯨꯝ ꯑꯗꯨꯝ ꯆꯪ ꯑꯗꯨꯝ ꯆꯪꯉꯦ ꯃꯤꯗꯣ ꯊꯦꯡꯅꯔꯦ ꯂꯥꯏꯔꯤꯛꯁꯨ ꯈꯔ ꯄꯥꯔꯦ ꯑꯗꯨꯒꯥ ꯑꯗꯨꯝ ꯑꯗꯨꯍꯛꯅ ꯑꯋꯥꯕꯁꯨ ꯑꯣꯏꯗꯕ ꯍꯥꯏꯁꯦꯔꯥ ꯑꯩꯅ ꯑꯗꯨꯝ ꯍꯣꯠꯅꯔꯥꯗꯤ ꯌꯥꯒꯥꯅꯤꯗ ꯍꯥꯏꯕꯒꯤ ꯐꯤꯕꯝ ꯑꯣꯏꯕꯅꯤꯅ ꯑꯗꯨꯒꯥ ꯑꯁꯤ ꯍꯤꯗꯥꯗꯤ ꯁꯝꯅ ꯍꯥꯏꯔꯕꯗ ꯑꯈꯣꯏꯗꯤ ꯁꯤꯗ ꯂꯧꯒꯨꯝꯕ ꯂꯩꯔꯒꯥ ꯍꯥꯏꯕꯁꯨ ꯅꯠꯇꯦ ꯍꯥꯏꯗꯤ ꯍꯤꯡꯕꯗꯁꯨ ꯋꯥꯔꯦꯗꯅ ꯍꯟꯗꯛ ꯇꯤ ꯑꯗꯨ ꯑꯣꯏꯕꯅꯤꯅ ꯑꯗꯨꯝ ꯀꯔꯤꯅ ꯐꯒꯦꯔꯥ ꯑꯗꯨ ꯍꯥꯏꯔꯒꯥ ꯐꯤ ꯐꯤ ꯁꯥꯕꯁꯨ ꯇꯝꯒꯦ ꯍꯥꯏꯔꯁꯨ ꯐꯤ ꯁꯥꯕꯖꯦ ꯑꯩꯒꯤ ꯀꯣꯛꯁꯤꯗ ꯁꯨꯛꯆꯪ ꯆꯪꯗꯕ
ꯏꯁ
ꯑꯩ ꯍꯣꯠꯅꯗꯥꯕꯗꯤ ꯅꯠꯇꯦ ꯍꯥꯏꯕꯗꯤ ꯑꯩꯒꯤ ꯏꯔꯨꯞꯁꯤꯡ ꯂꯩꯌꯦ ꯐꯤ ꯁꯥꯔꯒꯥ ꯐꯅꯦꯛ ꯁꯥꯔꯒꯥ ꯌꯣꯟꯕ ꯍꯩꯕꯁꯤꯡ ꯂꯩꯑꯕ ꯑꯗꯥ ꯃꯣꯏ ꯇꯧꯕꯗꯣ ꯑꯩꯅ ꯀꯌꯥ ꯈꯪꯗꯦ ꯑꯗꯨꯝ ꯐꯝꯃꯒꯥ ꯃꯣꯏ ꯇꯥꯛꯄꯤꯔꯁꯨ ꯑꯩꯒꯤ ꯀꯣꯛꯇꯥ ꯆꯪꯗꯕꯒꯨꯝꯕ
ꯎꯝ ꯎꯝ
ꯑꯗꯨꯃꯥꯏ ꯇꯧꯋꯦꯕ ꯑꯗꯣ ꯑꯩ ꯐꯤ ꯇꯨ ꯐꯤ ꯇꯨꯕꯗꯤ ꯄꯥꯝꯃꯦ ꯍꯟꯗꯛ ꯄꯩꯁꯥ ꯂꯩꯔꯗꯤ ꯑꯩ ꯐꯤ ꯇꯨꯕ ꯇꯝꯒꯥꯅꯤ ꯍꯥꯏꯅ ꯈꯜꯂꯤꯅꯤ ꯐꯤꯁꯥ ꯈꯔ ꯄꯤꯁꯥ ꯈꯔ ꯂꯩꯔꯗꯤ
ꯑꯆꯥ ꯑꯆꯥ ꯌꯥꯏ ꯗꯨꯁꯨ ꯑꯗꯣ ꯈ꯭ꯋꯥꯏꯗꯤ ꯑꯩꯈꯣꯏ ꯑꯩꯈꯣꯏꯒꯤ ꯎꯝ ꯀꯤꯁꯥꯏ ꯈꯣꯏꯔꯣꯝꯗꯗꯤ ꯈ꯭ꯋꯥꯏꯗꯥꯒꯤ ꯐꯖꯕꯁꯦ ꯐꯤ ꯀ꯭ꯔꯤ ꯍꯥꯏꯁꯤꯔꯥ ꯍꯥꯏꯕꯗꯣ ꯅꯪ
ꯀꯔꯤ ꯐꯤꯅꯣ ꯐꯥꯅꯦꯛꯔꯣ
ꯍꯣꯏ ꯑꯗꯨ ꯇꯧꯕ ꯍꯩꯕ
ꯎꯝ
ꯑꯗꯨꯅ ꯈ꯭ꯋꯥꯏꯗꯒꯤ ꯐꯖꯩ ꯍꯥꯏꯗꯤ ꯅꯨꯄꯤ ꯑꯣꯏꯕꯅꯤꯅ
ꯎꯝ
ꯑꯗꯨꯒꯨꯝꯕ ꯇꯧꯕ ꯍꯥꯏꯕꯗꯣ ꯈ꯭ꯋꯥꯏꯗꯒꯤ ꯐꯖꯔꯦ ꯑꯗꯨꯒ ꯅꯪꯅ ꯍꯥꯏꯗꯣ ꯆꯤꯡꯅ ꯀꯥꯔꯒ ꯂꯧ ꯀꯔꯤ ꯀꯔꯥ ꯇꯧꯕ꯭ꯔꯥ ꯒꯥꯔꯗꯦꯟꯅ ꯀꯔꯤꯔꯥ ꯍꯥꯏꯗꯣ
ꯎꯝ
ꯑꯗꯨꯗꯤ ꯑꯃ ꯑꯃ ꯍꯦꯛ ꯇꯧꯔꯕ ꯂꯣꯏ ꯈꯪꯅꯤ ꯀꯩꯅꯣ ꯑꯗꯨ ꯅꯪ
ꯑꯗꯨꯕꯨꯗꯤ ꯆꯨꯝꯃꯤꯗꯣ ꯑꯩꯈꯣꯏ ꯑꯩꯈꯣꯏꯗꯤ ꯇ ꯑꯩꯈꯣꯏ ꯇꯝꯐꯝꯁꯨ ꯂꯩꯇꯦ ꯀꯥꯏꯗ ꯇꯝꯗꯧꯔꯤꯒꯦ ꯏꯁꯥꯒꯤ ꯂꯩꯕꯁꯨ ꯅꯠꯇꯦ ꯑꯁꯤ ꯂꯧꯒꯤ ꯂꯧꯒꯤ ꯇ꯭ꯔꯦꯅꯤꯡ ꯀꯣꯔꯁ ꯀꯥꯒꯗꯕꯁꯨ ꯅꯠꯇꯦ ꯈꯜꯂꯣ ꯅꯪꯁꯨ ꯑꯗꯨꯗꯤ
ꯅꯪ ꯆꯤꯡꯗ ꯆꯤꯡꯗ ꯂꯩꯐꯝ ꯂꯩꯔꯝꯕꯅꯤꯅ ꯍꯥꯏ
ꯍꯣꯏ ꯂꯩꯔꯝꯕꯅꯦ ꯍꯥꯏꯕꯗꯨꯅ ꯏꯄꯥ ꯏꯄꯨꯗꯣ ꯆꯤꯡꯗ ꯑꯩꯈꯣꯏꯁꯦ ꯃꯌꯥꯝꯁꯨ ꯑꯗꯨꯝꯃꯛ ꯆꯤꯡꯗꯒꯤ ꯀꯨꯝꯃꯛꯄ ꯉꯥꯛꯇꯅꯤꯗꯅ ꯑꯗꯣ ꯆꯤꯡꯔꯣꯝꯗꯁꯨ ꯑꯗꯨꯝ ꯏꯄꯥ ꯏꯄꯨꯒꯤ ꯂꯝ ꯂꯩꯌꯦ ꯑꯗꯨ ꯑꯣꯏꯔꯁꯨ ꯂꯝ ꯂꯩꯕ ꯈꯇꯥ ꯉꯥꯏꯔꯦ ꯑꯩꯈꯣꯏꯅ ꯐꯝꯃꯒ ꯆꯥꯔꯒ ꯁꯨꯔꯒ ꯅꯣꯝꯕ ꯖꯒꯥꯗꯨꯗꯤ ꯅꯠꯇꯦꯕꯀꯣ ꯑꯗꯨ ꯑꯣꯏꯕꯅꯤꯅ ꯄꯣꯛꯄꯁꯨ ꯇꯝꯄꯥꯛꯇ ꯄꯣꯛꯑꯕꯅꯤꯅ ꯑꯗꯨꯒꯤꯅꯤꯗ ꯑꯗꯨꯒ ꯇꯝꯄꯥꯛꯇ ꯍꯥꯏꯔꯁꯨ ꯖꯒꯥ ꯈꯔꯗꯤ ꯃꯌꯨꯝ ꯍꯤꯡꯒꯣꯜꯒꯨꯝꯕ ꯀꯣꯏꯅꯤꯡꯉꯥꯏꯁꯨ ꯂꯩꯗꯅ ꯃꯤ ꯈꯔꯗꯤ ꯃꯔꯥꯏꯕꯛ ꯐꯕꯁꯤꯡꯗꯤ ꯑꯩꯒꯤ ꯌꯨꯝꯒꯤꯗꯗꯤ ꯑꯩꯒꯤ ꯌꯨꯝꯗꯗꯤ ꯑꯗꯨꯃꯥꯏꯅ ꯑꯣꯏꯗ꯭ꯔꯦꯕ ꯑꯩꯗꯤ ꯁꯔꯣꯛ ꯃꯅꯥꯛꯇ ꯂꯩꯌꯦꯕ ꯑꯗꯨ ꯑꯣꯏꯕꯅꯤꯅ ꯊꯣꯡ ꯍꯥꯡꯗꯣꯛꯄꯗ ꯁꯣꯔꯣꯛ ꯎꯑꯦꯕ ꯑꯩꯒꯤꯗꯤ ꯑꯗꯨ ꯑꯣꯏꯕꯅꯤꯅ ꯖꯒꯥ ꯂꯩ ꯗꯦꯕ ꯑꯩꯅ ꯇꯧꯕ ꯍꯥꯏꯁꯦ ꯒꯝꯂꯥꯗꯅꯦ ꯐꯗꯤꯒꯣꯝ ꯈꯔ ꯊꯥ ꯁꯥ ꯃꯔꯣꯏ ꯈꯔ ꯊꯥ ꯇꯤꯜꯍꯧ ꯃꯅꯥ ꯈꯔ ꯊꯥ ꯑꯗꯨ ꯈꯇꯉꯥꯏꯔꯦ ꯑꯩꯅ ꯉꯝꯕ ꯍꯥꯏꯁꯦ
ꯑꯆꯥ ꯑꯁ ꯅꯨꯡꯁꯤꯗꯥ ꯅꯪꯒꯤꯗꯣ
ꯎꯄꯥꯏ ꯂꯩꯇꯦ ꯑꯩꯈꯣꯏꯗꯤ ꯂꯩꯔꯒ ꯆꯥꯕ ꯉꯥꯛꯇꯅꯦ
ꯐꯩꯅꯦ ꯑꯗꯨꯁꯨ
ꯑꯗꯨ ꯑꯣꯏꯔꯁꯨ ꯑꯃꯔꯣꯝꯗ ꯍꯥꯏꯔꯗꯤ ꯅꯣꯏꯅꯁꯨ ꯌꯥꯝ ꯅꯨꯡꯉꯥꯏꯕꯗꯤ ꯍꯦꯜꯂꯝꯒꯅꯤ ꯍꯥꯏꯕꯗꯤ ꯃꯅꯥ ꯃꯁꯤꯡ ꯑꯁꯦꯡꯕꯖꯨ ꯆꯥꯕ ꯐꯪꯉꯤꯗꯣ ꯁꯥ ꯉꯥ ꯍꯥꯏꯔꯁꯨ ꯑꯁꯤꯗꯗꯤ ꯂꯣꯏꯅꯃꯛ ꯌꯥꯟꯖꯤꯟꯅꯕ ꯉꯥꯛꯇꯅꯤꯅꯀꯣ ꯅꯣꯏꯅꯗꯤ ꯍꯦꯜꯂꯝꯒꯅꯤ ꯑꯍꯥꯎꯕ ꯑꯐꯕ ꯆꯥꯕꯗꯤ
ꯑꯩꯈꯣꯏꯗꯤ ꯆꯤꯡꯗ ꯂꯩꯕꯅꯤꯅ ꯆꯤꯡꯗ ꯊꯕꯛ ꯇꯧꯔꯕꯅꯤꯅ ꯑꯗꯨꯝ ꯐꯪꯉꯦꯕ
ꯎꯝ
ꯑꯗꯣ ꯅꯣꯏꯗ ꯍꯧꯕꯁꯦ ꯀꯔꯤ ꯍꯥꯏꯁꯤꯔꯥ ꯅꯣꯏ ꯈꯨꯟꯗ ꯅꯪꯒꯤ ꯂꯝꯗ ꯈ꯭ꯋꯥꯏꯗꯒꯤ ꯌꯥꯝꯅ ꯄꯣꯠꯊꯣꯛ ꯆꯥꯎꯕꯁꯦ ꯀꯔꯤꯔ ꯃꯅꯥ ꯃꯁꯤꯡ ꯈꯪꯗꯦ ꯀꯔꯤ ꯌꯥꯝꯅ ꯄꯣꯠꯊꯣꯛ ꯂꯩꯕꯁꯦ ꯌꯥꯝꯅ ꯍꯧꯕ ꯍꯥꯏꯕ ꯇꯥꯔꯦ
ꯇꯥꯕ꯭ꯔꯣ
ꯇꯥꯏ ꯇꯥꯏ
ꯈꯔ ꯈꯔꯀꯟ ꯍꯜꯂꯣ
ꯎꯝ ꯍꯜꯂꯣ ꯇꯥꯗꯕ꯭ꯔꯣ
ꯇꯥꯕ꯭ꯔꯣ
ꯑꯩꯗꯤ ꯇꯥꯏꯌꯦ
ꯑꯣ ꯍꯥꯏꯔꯛꯑꯣꯅꯦ ꯍꯧꯖꯤꯛꯀꯤꯗꯣ ꯀꯩ ꯍꯥꯏꯕꯅꯣ
ꯅꯪꯒꯤ ꯈꯨꯟꯗꯅꯦ ꯅꯪꯒꯤ ꯌꯨꯝꯗ ꯅꯪꯒꯤ ꯈꯨꯟꯗ ꯃꯅꯥ ꯃꯁꯤꯡ ꯑꯗꯨꯝ ꯍꯧꯋꯦꯗꯅ ꯈꯨꯟꯒꯤ ꯑꯣꯏꯅ ꯁꯝꯅ ꯍꯥꯏꯕꯗ ꯑꯗꯣ ꯀꯔꯤꯅ ꯍꯦꯟꯅ ꯍꯧꯕ꯭ꯔꯥ ꯍꯥꯏꯕ ꯍꯥꯏꯕꯗꯤ ꯎꯃꯣꯔꯣꯛ ꯈꯪꯗꯦ ꯁꯣꯏꯕꯨꯝ ꯈꯪꯗꯦ ꯀꯔꯤ ꯈꯪꯗꯦ ꯅꯪꯒꯤ ꯈꯨꯟꯒꯤ ꯈ꯭ꯋꯥꯏꯗꯒꯤ ꯌꯥꯝꯅ ꯄꯨꯊꯣꯛꯄ ꯄꯣꯠꯊꯣꯛꯇꯣ ꯀꯔꯤꯔꯥ ꯍꯥꯏꯕ
ꯑꯁ ꯑꯈꯣꯏꯗꯗꯤ ꯀ꯭ꯔꯤ ꯍꯥꯏꯁꯤꯔꯥ ꯈꯨꯟꯅ ꯀ꯭ꯔꯤ ꯍꯥꯏꯁꯤꯔꯥ ꯈꯨꯟꯗ ꯃꯤ ꯐꯦꯃꯦꯂꯤ ꯇꯣꯉꯥꯟ ꯇꯣꯉꯥꯟ ꯂꯩꯅ
ꯑꯥ
ꯃꯤ ꯄꯨꯟ ꯑꯩꯈꯣꯏꯗꯗꯤ ꯑꯌꯥꯝꯕꯗꯀꯣ
ꯎꯝ
ꯎꯝ ꯃꯣꯔꯣꯛꯀ ꯆꯥꯛꯇꯣ ꯇꯧꯕꯅꯦ ꯑ
ꯑꯣ
ꯆꯥꯛ ꯍꯥꯏꯗꯤ ꯀ꯭ꯔꯤ ꯍꯥꯏꯁꯤꯔꯥ ꯆꯥꯛ ꯈꯔ ꯇꯣꯡꯉꯥꯟꯕꯗꯣ ꯔꯦꯠ
ꯑꯍ ꯈꯪꯉꯦ ꯈꯪꯉꯦ ꯑꯩ ꯈꯪꯉꯦ ꯆꯥꯛꯍꯥꯎ ꯆꯥꯛꯍꯥꯎ ꯑꯃꯨꯕꯗꯣ
ꯍꯥꯎꯕꯗꯨꯝ ꯃꯅꯝ ꯅꯨꯡꯁꯤꯕꯗꯨ ꯑꯗꯨꯒ ꯑꯥ ꯃꯤ ꯑꯇꯣꯞꯄꯅ ꯑꯗꯨꯝ ꯀ꯭ꯔꯤ ꯍꯥꯏꯁꯤꯔ ꯏꯆꯝ ꯆꯝꯕ ꯆꯥꯛꯇ ꯇꯧꯋꯦ ꯑꯗꯨ ꯎꯝ ꯃꯣꯔꯣꯛꯇꯤ ꯑꯌꯥꯝꯕ ꯃꯣꯔꯣꯛ ꯇꯧꯋꯦ
ꯎꯝ ꯑꯗꯣ ꯅꯣꯏꯒꯤ ꯃꯣꯔꯣꯛꯁꯦ ꯁꯥ ꯕ꯭ꯔꯣ ꯍꯥꯏꯕꯗꯤ ꯁꯥꯗꯕꯁꯨ ꯂꯩꯅ
ꯍꯣꯏ ꯁꯥꯏꯗ ꯍꯥꯏꯗꯤ ꯌꯨꯝ ꯌꯨꯝ ꯀꯩ ꯍꯥꯏꯁꯤꯔ ꯌꯨꯝ ꯑꯅꯛꯄꯗ ꯂꯩꯕ ꯀꯩ ꯍꯥꯏꯁꯤꯔ ꯊꯥꯔꯤꯕ ꯃꯣꯔꯣꯛꯄꯨꯗꯤ ꯀꯌꯥ ꯁꯥꯗꯦ ꯑꯗꯨ ꯆꯤꯡꯗ ꯂꯩꯕ ꯀꯩ ꯍꯥꯏꯁꯤꯔ ꯈꯔ ꯂꯥꯞ ꯑꯗꯣ ꯃꯐꯝꯗꯀꯣ ꯆꯤꯡꯗ ꯑꯗꯨ ꯑꯣꯏꯗꯤ ꯌꯥꯝ ꯁꯥꯏ ꯍꯥꯎꯁꯨ ꯍꯥꯎꯋꯦ
ꯎꯝ ꯑꯗꯣ ꯅꯣꯏꯁꯦ ꯑꯗꯨꯝ ꯇꯝꯄꯥꯛꯇ ꯄꯨꯔꯛꯑꯒ ꯌꯣꯟꯕ꯭ꯔꯥ ꯅꯠꯇ꯭ꯔꯒ ꯅꯣꯏ ꯃꯁꯦꯟ ꯑꯗꯨꯝ ꯌꯣꯟꯅꯔꯒ ꯂꯣꯏꯁꯤꯟꯕ꯭ꯔꯣ
ꯑꯩꯈꯣꯏ ꯑꯁꯦꯡꯕ ꯍꯥꯏꯔꯗꯤ ꯑꯩꯈꯣꯏ ꯈꯨꯟꯗꯤꯀꯣ
ꯎꯝ
ꯎꯝ ꯃꯣꯔꯣꯛꯄꯨꯗꯤ ꯍꯣꯏ ꯀꯩ ꯍꯥꯏꯁꯤꯔ ꯎꯝ ꯇꯝꯄꯥꯛꯇꯔꯥ ꯕꯖꯥꯔꯗꯔ ꯑꯗꯨꯝ ꯌꯣꯜꯂꯦ ꯈꯨꯟꯗꯗꯤ ꯑꯗꯣ ꯀꯌꯥ ꯌꯣꯟꯗꯦ
ꯎꯝ
ꯍꯥꯏꯗꯤ ꯈꯨꯟꯗꯗꯤ ꯎꯝ ꯑꯗꯨꯝ ꯈꯨꯟꯒꯤ ꯃꯤꯅ ꯑꯗꯨꯝ ꯆꯥꯏ
ꯑꯣ
ꯆꯤꯔꯥ ꯃꯦꯁꯇꯣ
ꯑ ꯑꯥ
ꯃꯤꯡ ꯈꯪꯗꯦꯅꯦ ꯍꯟꯗꯛꯁꯦ ꯍꯟꯗꯛꯁꯦ ꯃꯇꯝ ꯌꯧꯗꯣꯔꯦꯕ
ꯎꯝ
ꯑꯗꯣ ꯀꯌꯥ ꯃꯄꯥꯟꯗ ꯀꯌꯥ ꯌꯣꯟꯗꯦ ꯑꯩꯈꯣꯏꯗꯤ ꯈꯨꯟꯗ ꯌꯣꯜꯂꯁꯨ ꯀꯩ ꯍꯥꯏꯁꯤꯔꯥ ꯃꯃꯟꯗꯣ
ꯎꯝ
ꯇꯝꯄꯥꯛꯇ ꯑꯗꯨꯒ ꯃꯃꯟꯗꯨꯒ ꯇꯪꯈꯥꯏ ꯇꯪꯈꯥꯏ ꯇꯧꯕꯅꯤ ꯁꯤꯗꯤ ꯈꯨꯟꯅꯤꯅ
ꯎꯝ
ꯑꯗꯣ ꯇꯪꯈꯥꯏ ꯇꯪꯈꯥꯏ ꯇꯧꯕꯅꯦ ꯄꯩꯁꯥꯗꯣ ꯅꯨꯡꯉꯥꯏꯕꯅꯦ ꯑꯗꯨꯗꯩ ꯑꯩꯗꯤ ꯃꯤ ꯑꯇꯣꯞꯄꯗ ꯌꯣꯟꯗꯦꯕ ꯑꯩꯈꯣꯏ ꯈꯨꯟ ꯈꯛꯇ ꯑꯗꯨꯝ
ꯑꯣ ꯑꯣ ꯑꯣ ꯑꯗꯣ ꯅꯣꯏꯅ ꯆꯦꯡ ꯑꯍꯥꯎꯕꯁꯨ ꯊꯥꯏ ꯍꯥꯏꯔꯦꯗꯅ ꯆꯥꯛꯍꯥꯎ ꯑꯍꯥꯎꯕ ꯆꯥꯛꯍꯥꯎ ꯑꯃꯨꯕꯗꯣ
ꯍꯣꯏ
ꯑꯗꯨꯗꯤ ꯅꯣꯏ ꯈꯤꯇꯪ ꯅꯣꯏ ꯏꯃꯨꯡ ꯆꯥꯕ ꯀꯣꯟꯅꯅꯤꯡꯉꯥꯏꯒꯤ ꯊꯥꯕ꯭ꯔꯥ ꯅꯠꯇ꯭ꯔꯒ ꯑꯗꯨꯝ ꯕꯖꯥꯔꯗ ꯄꯨꯊꯣꯛꯑꯒ ꯌꯣꯟꯅꯤꯡꯉꯥꯏꯒꯤ
ꯎꯝ ꯀꯩ ꯍꯥꯏꯁꯤꯔꯥ ꯈꯨꯟ ꯍꯥꯏꯗꯤ ꯃꯤ ꯈꯨꯟꯒꯤ ꯃꯤꯁꯤꯡ ꯂꯣꯏꯅꯗꯤ ꯎꯝ ꯀꯩ ꯍꯥꯏꯁꯤꯔ ꯆꯤꯡ ꯊꯕꯛ ꯇꯧꯗꯦꯕ
ꯑꯣ ꯑꯣ ꯑꯣ
ꯈꯨꯟꯗꯨ ꯀꯩ ꯍꯥꯏꯁꯤꯔꯥ ꯇꯨ ꯐꯤꯐꯇꯤ ꯌꯨꯝꯒꯨꯝꯕ ꯂꯩꯔꯅꯦꯕ
ꯎꯝ
ꯑꯗꯨ ꯑꯌꯥꯝꯕꯗꯗꯤ ꯊꯕꯛ ꯇꯧꯈ꯭ꯔꯅꯤ ꯑꯗꯣ ꯀꯔꯤ ꯍꯥꯏꯁꯤꯔ ꯆꯥꯝꯃ ꯆꯥꯝꯃ ꯌꯥꯡꯈꯩꯕꯨꯗꯤ ꯊꯕꯛ ꯇꯧꯗꯦꯕ
ꯑꯣ
ꯀꯔꯤ ꯍꯥꯏꯁꯤꯔ ꯑꯗꯨ ꯇꯧꯗꯕꯁꯤꯡꯅ ꯀꯔꯤ ꯍꯥꯏꯁꯤꯔꯥ ꯂꯧꯕꯨꯛꯇ ꯏꯁꯤꯡꯒꯤ ꯆꯦꯡ ꯇꯧꯕꯗꯣ
ꯑꯧ
ꯑ ꯑꯗꯨ ꯇꯪꯈꯥꯏꯅ ꯑꯗꯨ ꯇꯧꯕ ꯇꯪꯈꯥꯏꯅ ꯑꯗꯨꯝ ꯆꯤꯡ ꯀꯥꯕ ꯑꯗꯨꯒꯤ ꯆꯤꯡꯗ ꯆꯥꯕ ꯐꯪꯗꯕꯁꯤꯡꯅ ꯁꯤ ꯂꯧꯕꯨꯛꯇ ꯆꯥꯕ ꯐꯪꯉꯦ ꯁꯤꯗ ꯆꯥꯕ ꯐꯪꯖꯅꯨ ꯃꯣꯏꯅ ꯐꯪꯗꯦ
ꯑꯣ ꯑꯣ ꯑꯣ ꯎꯝ
ꯀꯔꯤ ꯍꯥꯏꯁꯤꯔ ꯑꯦꯛꯆꯦꯟꯖ ꯇꯧꯔꯦ ꯍꯥꯏꯕ ꯇꯥꯔꯦꯅꯦ ꯑꯩꯈꯣꯏꯗꯤ
ꯑꯗꯨ ꯑꯣꯏꯔꯗꯤ ꯅꯣꯏꯗꯤ ꯑꯗꯨꯝ ꯄꯨꯊꯣꯛꯇ꯭ꯔꯁꯨ ꯌꯥꯔꯦꯕ ꯅꯣꯏ ꯃꯁꯦꯟ ꯑꯗꯨꯝ ꯑꯦꯛꯆꯦꯟꯖ ꯇꯧꯅꯕꯗ ꯄꯩꯁꯥꯗ ꯑꯗꯨꯝ ꯌꯥꯔꯦꯅꯀꯣ ꯃꯤꯗ ꯆꯠꯇ꯭ꯔꯁꯨ
ꯎꯝ ꯎꯝ ꯑꯗꯨꯃꯥꯏꯅ ꯇꯧꯕꯅꯤ ꯑꯈꯣꯏꯗꯤ
ꯐꯩ ꯀꯩꯅꯣꯗꯨꯁꯨ ꯅꯣꯏꯗꯤ ꯑꯍꯥꯎꯕ ꯈꯛꯇꯪ ꯆꯥꯔꯦ ꯑꯗꯨ ꯑꯣꯏꯔꯗꯤ ꯅꯣꯏ ꯃꯁꯦꯟ
ꯑꯁ ꯍꯥꯏꯕ ꯇꯥꯔꯦ ꯑꯗꯨ ꯑꯩꯈꯣꯏꯗꯤ ꯀꯩ ꯍꯥꯏꯁꯤꯔꯥ ꯕꯖꯥꯔꯗ ꯆꯠꯂꯒ ꯈꯔ ꯃꯤ ꯈꯔꯗꯤ ꯀꯩ ꯍꯥꯏꯁꯤꯔꯥ ꯕꯖꯥꯔꯁꯨ ꯆꯠꯂꯦꯕꯀꯣ
ꯎꯝ
ꯑꯗꯨꯒ ꯀꯩꯔꯥ ꯁꯥꯔꯥ ꯑꯣꯛꯔꯥ ꯕꯖꯥꯔꯗ ꯑꯗꯨꯝ ꯂꯧꯕ ꯆꯠꯄꯗꯣ
ꯎꯝ
ꯃꯔꯛ ꯃꯔꯛꯇꯗꯤ ꯑꯗꯨꯝ ꯃꯔꯛ ꯃꯔꯛꯇꯗꯤ ꯆꯠꯂꯦ ꯑꯗꯣ ꯑꯌꯥꯝꯕꯗꯨꯗꯤ ꯆꯠꯇꯦꯗ ꯑꯩꯈꯣꯏ ꯈꯨꯟꯒꯤꯀꯣ ꯍꯥꯏꯗꯤ ꯉꯁꯤ ꯑꯩꯒꯤ ꯌꯨꯝꯅ ꯀꯩ ꯍꯥꯏꯁꯤꯔꯥ ꯑꯣꯛ ꯀꯛꯀꯅꯤ ꯑꯗꯨꯒ ꯁꯤ ꯁꯤ ꯇꯥꯏꯃꯤꯡꯗ ꯀꯛꯀꯅꯤ ꯑꯗꯣ ꯂꯧꯕ ꯌꯥꯔꯅꯤꯒꯨꯝꯕ